ꯂꯣ
ꯑꯥ
ꯎꯝ ꯇꯥꯕ꯭ꯔꯣ
ꯑꯩꯅ ꯑꯩꯅ ꯍꯥꯏꯕꯗꯣ ꯂꯣꯏꯁꯤꯟꯗ꯭ꯔꯤꯉꯩꯗ ꯑꯗꯨꯝ ꯂꯣꯏꯔꯒ ꯂꯩꯔꯝꯃꯦꯅꯦ ꯑꯗꯨꯒ ꯀꯥꯎꯔꯦꯅꯦ ꯑꯩꯅ ꯀꯩꯅꯣꯝꯃ ꯍꯥꯏꯈꯤꯕꯅꯤꯅꯦ
ꯑꯩꯁꯨ ꯀꯥꯎꯈ꯭ꯔꯦ
ꯑꯩ ꯀꯩꯅꯣꯗꯤ ꯍꯪꯕꯅꯦ ꯅꯣꯏ ꯅꯪꯒꯤ ꯃꯤ ꯀꯌꯥ ꯑꯣꯏꯕꯗꯤ ꯍꯪꯉꯦ ꯗꯅ
ꯑꯣ ꯑꯣ ꯍꯪꯉꯣ ꯍꯪꯉꯣ
ꯃꯣꯏ ꯍꯥꯏꯔꯞ
ꯉꯥꯏꯍꯥꯛꯇꯨꯗ ꯀꯥꯎꯔꯝꯃꯤꯗꯨꯗꯤ
ꯍꯥꯐ ꯗꯔꯖꯟ
ꯍꯥꯐ ꯗꯔꯖꯟ ꯗꯔꯖꯟ ꯗꯔꯖꯟ ꯗꯔꯖꯟꯒꯤꯗꯨꯗ ꯍꯥꯞ ꯑꯣꯏꯕ ꯏꯁ ꯑꯗꯨꯏ ꯌꯥꯝ ꯌꯥꯝꯕꯗꯤ ꯑꯣꯏꯗꯦꯗꯅ
ꯑꯗꯨ ꯑꯣꯏꯔꯁꯨ ꯑꯈꯣꯏ ꯏꯆꯤꯟ ꯏꯅꯥꯎ ꯈꯛꯇ ꯅꯠꯇꯦꯗꯅ ꯂꯩꯔꯤꯁꯦ
ꯑꯣ ꯑꯣ ꯑꯣ
ꯑꯈꯣꯢ ꯏꯅꯦꯁꯨ ꯀꯥꯁꯨ ꯑꯕꯣꯛꯁꯨ ꯁꯨ ꯌꯥꯝ ꯂꯩꯗꯅꯥ ꯑꯗꯨ ꯑꯣꯏꯗꯤ ꯀꯌꯥ
ꯇꯔꯨꯛ ꯑꯣꯏꯕ
ꯑꯥ ꯑꯗꯨ ꯑꯣꯏꯔꯗꯤ ꯗꯔꯖꯟ ꯍꯦꯟꯒ꯭ꯔꯦꯅꯦ ꯑꯈꯣꯏꯗꯤ ꯑꯩꯅ ꯃꯔꯤ ꯁꯨꯕ
ꯃꯔꯤ ꯁꯨꯕ ꯑꯣ ꯑꯣ ꯑꯣ ꯅꯨꯄꯥꯅ ꯌꯥꯝꯕ꯭ꯔꯥ ꯅꯨꯄꯤꯅ ꯌꯥꯝꯕ꯭ꯔꯥ
ꯆꯞ ꯃꯥꯟꯅꯩꯌꯦ ꯃꯁꯤꯡꯗꯣ ꯎꯝ
ꯑꯩꯁ ꯌꯥꯝ ꯍꯩꯌꯦꯅꯦ
ꯍꯣꯏ ꯍꯩꯌꯦ ꯅꯪꯁꯨ ꯄꯥꯝꯕ꯭ꯔꯣ ꯑꯗꯨꯃꯥꯏꯅ
ꯌꯥꯝ ꯍꯩꯅꯦ ꯑꯁ
ꯅꯪꯁꯨ ꯑꯗꯨꯃꯥꯏꯅ ꯇꯧꯅꯕ ꯈꯔ ꯍꯩꯅ ꯇꯧꯑꯣꯒꯣ
ꯐꯒꯤ ꯇꯧꯅꯤꯗ
ꯈꯔ ꯍꯩꯕ ꯇꯥꯏꯌꯦꯕ ꯅꯪꯅ ꯈꯔ ꯇꯥꯛꯄꯤꯕ ꯇꯥꯔꯦꯅꯦ ꯑꯩꯗꯤ
ꯑꯁ ꯑꯩꯗꯤ ꯍꯩꯇꯦꯍꯦ ꯏꯃꯥꯗ ꯍꯪꯉꯣ
ꯎꯝ ꯀꯅꯥꯗꯕꯥ
ꯏꯃꯥꯗ ꯍꯪꯉꯨ꯫
ꯅꯪ ꯂꯩꯔꯝꯃꯅꯤ ꯍꯧꯖꯤꯛ ꯅꯪ ꯍꯥꯏꯔꯛꯏꯗꯨꯗꯤ꯫ ꯑꯩ ꯈꯔ ꯋꯥꯠꯂꯦꯕ ꯑꯗꯨ ꯑꯗꯨ ꯈꯪꯅꯤꯡꯉꯥꯏ꯫
ꯑꯩ ꯃꯃꯥꯒꯤ ꯅꯝꯕꯔ ꯄꯤꯒꯦ꯫ ꯅꯪ ꯍꯥꯡꯉꯨꯕ꯫ ꯑꯩꯅ ꯍꯥꯢ ꯑꯩꯅ ꯍꯥꯏꯕꯗꯤ ꯏꯀꯥꯏꯌꯦꯕ꯫
ꯑꯩꯅ ꯑꯣꯏꯅ ꯍꯪꯉꯣꯕ?
ꯎꯝ
ꯏꯁ
ꯀꯃꯥꯏꯟ ꯇꯧꯔꯤꯅꯣ ꯀꯩ ꯇꯦꯛꯅꯤꯛ ꯁꯤꯖꯤꯟꯅꯒꯦ ꯍꯥꯏꯕꯗꯨ?
ꯎꯝ
ꯑꯗꯨ ꯍꯪꯉꯣꯕ
ꯅꯨꯄꯥ ꯑꯃ ꯅꯨꯄꯤ ꯑꯃ ꯑꯣꯏꯕ꯭ꯔꯥ?
ꯎꯝ ꯃꯊꯪ ꯃꯊꯪ
ꯑꯗꯨꯃꯥꯏꯅꯒ ꯑꯃꯨꯛ ꯑꯣꯏꯔꯝꯗꯅꯀꯣ꯫
ꯑꯁ ꯑꯣꯢꯔꯦ꯫
ꯑꯁꯦꯡꯕꯩꯔꯣ?
ꯎꯝ
ꯑꯩꯁ ꯌꯥꯝ ꯂꯦꯁꯟꯒ ꯂꯧꯕ ꯌꯥꯕ ꯀꯩꯅꯣꯅꯤꯅꯦ꯫
ꯍꯣꯢ
ꯅꯣꯡꯃ ꯂꯥꯛꯀꯦ ꯍꯥꯏꯌꯨ ꯅꯝꯕꯣ ꯄꯣꯔꯒ꯫
ꯑꯗꯨꯒꯤꯅꯦ ꯑꯩꯅ ꯏꯃꯥꯗ ꯍꯪꯉꯣ ꯀꯃꯥꯏꯟ ꯀꯃꯥꯏꯟ ꯁꯤꯖꯤꯅꯒꯦ ꯍꯥꯏꯗꯨ ꯍꯥꯏ
ꯗꯤ ꯌꯥꯝ ꯍꯩꯔꯣꯏꯗ ꯌꯥꯝ ꯈꯪꯉꯣꯏꯗ꯫
ꯑꯗꯨꯗꯤ ꯕꯕꯥꯗ ꯍꯪꯉꯣ꯫
ꯍꯣꯏ ꯃꯥꯅ ꯈꯔ ꯃꯥꯅ ꯑꯣꯏꯅ ꯈꯔ ꯈꯪꯉꯅꯤ꯫ ꯇꯝ ꯅꯣꯡꯃ ꯀ꯭ꯂꯥꯁ ꯂꯥꯛ ꯅꯣꯡꯃ ꯀ꯭ꯂꯥꯁ ꯂꯥꯛꯀꯦ ꯍꯥꯏ
ꯍꯣꯏ ꯅꯣꯠꯕꯨꯛꯒ ꯄꯦꯟꯒ ꯄꯨꯔꯛꯄ ꯀꯥꯥꯎꯅꯤ꯫
ꯎꯝ ꯅꯪ ꯄꯦꯟꯗ ꯑꯦꯛꯁꯇ꯭ꯔꯥ ꯂꯩꯕ ꯅꯠꯇ꯭ꯔꯣ ꯀꯥꯎꯔꯁꯨ? ꯅꯪꯅ ꯑꯣꯏꯅ ꯇꯛꯇꯣꯏꯔꯣ?
ꯑꯁ ꯑꯩꯅ ꯄꯨꯛ ꯔꯦꯗꯤ ꯊꯝꯃꯒ ꯂꯩꯔꯝꯒꯦ ꯍꯥꯏꯕꯅꯤꯗ꯫
ꯑ
ꯉꯥꯏꯔꯝꯒꯦ ꯍꯥꯏꯕꯅꯤꯗ꯫
ꯑꯗꯣ ꯀ꯭ꯂꯥꯁꯇꯗꯤ ꯂꯧꯃꯤꯟꯅꯔꯁꯤꯗꯅꯒꯤ
ꯑꯗꯨꯁꯨ ꯌꯥꯏ꯫
ꯌꯥꯏꯀꯣ?
ꯑꯗꯣ ꯑꯗꯨ ꯅꯪꯗꯤ ꯇꯨꯏꯁꯟ ꯐꯤ ꯈꯔ ꯄꯤꯗ꯭ꯔꯗꯤ ꯌꯥꯔꯣꯏꯀꯣ꯫
ꯄꯤꯗꯣꯏꯅꯤ ꯄꯤꯗꯣꯏꯅꯤ
ꯃꯤ ꯕꯕꯥ ꯊꯕꯛ ꯊꯕꯛ ꯆꯠꯇꯕꯤꯗ ꯉꯥꯏꯍꯟꯗꯣꯏꯅꯦꯕ꯫
ꯇꯨꯏꯁꯟ ꯐꯤꯗꯨꯗꯤ ꯅꯪꯅ ꯑꯣꯏꯅ ꯂꯧꯔꯨꯁꯨ ꯌꯥꯔꯦꯅꯦ꯫
ꯍꯣꯏ ꯑꯩ ꯑꯩꯒꯤ ꯁꯥꯏꯠ ꯏꯟꯀꯝ ꯑꯣꯏꯅꯕ ꯂꯧꯒꯦ ꯍꯥꯏꯕꯅꯤꯗ ꯑꯩꯩꯅ ꯍꯥꯏꯗꯤ꯫
ꯎꯝ ꯅꯪ ꯂꯣꯏꯂ ꯀ꯭ꯂꯥꯁꯇ ꯂꯧꯃꯤꯟꯅꯔꯁꯦꯕ
ꯍꯣꯏ ꯅꯊꯟꯗ ꯐꯝꯕꯁꯨ ꯅꯨꯡꯉꯥꯏꯔꯣꯏꯕ ꯀꯣ꯫
ꯎꯝ ꯍꯣꯏ ꯋꯥꯔꯤ ꯇꯧꯕꯗ ꯈꯔ ꯅꯨꯡꯉꯥꯏꯔꯣꯏꯕ꯫ ꯃꯤ ꯑꯅꯤ ꯁꯨꯔꯗꯤ ꯅꯨꯡꯉꯥꯏꯗꯅ꯫
ꯈꯪꯗꯕ ꯂꯩꯔꯁꯨ ꯑꯩꯅ ꯇ꯭ꯔꯥꯟꯁꯂꯦꯠ ꯇꯧꯕꯤꯒꯦꯕ
ꯆꯨꯃꯦ ꯆꯨꯃꯦ
ꯐꯦꯝꯂꯤ ꯐꯦꯝꯂꯤꯒꯤ ꯁꯦꯀ꯭ꯔꯦꯠ ꯀꯣꯠ ꯂꯦꯡꯒ꯭ꯋꯦꯖ ꯂꯩꯗꯅ
ꯍꯣꯏ
ꯑꯗꯣ ꯈꯪꯗꯕ ꯌꯥꯎꯔꯗꯤ ꯑꯩꯅ ꯈꯔ ꯇꯥꯛꯄꯤꯒꯦ ꯍꯥꯏꯕꯅꯤꯗ
ꯑꯩ‌ ꯑꯩ ꯌꯥꯝ ꯍꯩꯏꯕ ꯇꯥꯏꯄꯇꯒ
ꯌꯥꯝ ꯍꯩꯕ ꯇꯥꯏꯄꯇ ꯉꯥꯡꯉꯦ ꯑꯩꯗꫭ ꯍꯥ
ꯍꯩꯁꯨ ꯍꯩꯔꯝꯒꯗꯕ ꯃꯥꯜꯂꯦꯀꯣ
ꯑꯁ ꯍꯩꯇꯦꯗ
ꯏꯁ ꯃꯆꯤꯟꯊꯤꯔꯤꯖꯤꯗꯤ ꯍꯩꯇꯦꯒ
ꯑꯗꯨꯝꯕ ꯅꯣꯂꯦꯖꯇꯤ ꯂꯩꯗꯦꯗ ꯏꯄꯥꯅ ꯍꯥꯏꯕꯗꯣ ꯑꯩꯅ ꯑꯃꯨꯛ ꯇ꯭ꯔꯥꯟꯁꯂꯦꯠ ꯇꯧꯕꯤꯒꯦ ꯍꯥꯏꯕꯅꯤꯗ ꯍꯩꯇꯦ ꯑꯩꯗꯤ ꯂꯩꯥꯏꯔꯤꯛꯁꯨ ꯌꯥꯝ ꯄꯪꯕꯅꯦ
ꯏꯁ
ꯑꯁꯦꯡꯕꯅꯦ
ꯇꯤ ꯌꯥꯔꯦ
ꯄꯪꯕꯒꯤ ꯌꯥꯗꯕꯩ ꯂꯩꯔꯤꯅꯦ ꯌꯨꯝꯗ
ꯅꯣꯏꯗꯤ ꯅꯪ ꯅꯪ ꯕꯕꯥꯗꯤ ꯌꯥꯝ ꯍꯩꯔꯦ ꯅꯪ ꯀꯩꯅꯣꯗꯤ ꯅꯣꯏ ꯅꯆꯤ ꯅꯅꯥꯎꯗ ꯌꯨꯝ ꯄꯥꯟꯕ ꯂꯩꯔꯕꫭ
ꯎꯝ
ꯃꯤ ꯀꯌꯥꯅ ꯄꯥꯜꯂꯕ ꯃꯤ ꯀꯌꯥꯅ ꯄꯥꯟꯗꯔꯤꯕ
ꯑꯃꯈꯛꯇ ꯉꯥꯏꯔꯤ ꯑꯍꯥꯟ
ꯑꯍꯟꯗꯨꯅ ꯄꯥꯜꯂꯦ
ꯎꯝ ꯅꯨꯄꯥ ꯏꯅꯝꯃꯥ ꯑꯃ ꯂꯩꯔꯦ
ꯑꯗꯨꯗꯤ ꯌꯥꯝꯃꯤ ꯑꯃꯨꯛ ꯌꯥꯝ ꯌꯥꯝꯔꯛꯑꯅꯤꯅꯦ
ꯍꯣꯏ ꯃꯆꯥꯁꯨ ꯀꯨꯏꯔꯔꯣꯏ ꯐꯪꯉꯅꯤ
ꯎꯝ ꯑꯃꯨꯛ ꯌꯥꯝꯃꯛꯑꯅꯤꯅꯦ ꯑꯗꯨꯗꯤ
ꯑꯗꯨ ꯌꯥꯝꯃꯛꯅꯤ ꯄ꯭ꯂꯥꯁ ꯄꯂ꯭ꯁꯅꯤ ꯍꯧꯖꯤꯛ ꯂꯩꯔꯤꯁꯦ
ꯗꯣ
ꯑꯩꯅ ꯂꯣꯏ ꯇꯥꯟꯊꯣꯛꯑꯅꯤ
ꯈꯔ ꯃꯥꯏꯅꯁ ꯇꯧꯔꯒꯦꯅ
ꯑꯁ ꯀꯃꯥꯏꯅ ꯇꯧꯔꯁꯤꯔ ꯈꯪꯗꯦꯅꯦ ꯐꯪꯗ꯭ꯔꯤꯅꯦ ꯃꯥꯏꯅꯁ ꯇꯧꯅꯤꯉꯥꯏ ꯏꯖꯤꯔꯅ ꯀꯜꯂꯤꯌꯦ
ꯑꯩ ꯂꯩ ꯑꯩꯁꯨ ꯂꯩꯔꯤꯖꯤꯕꯨ ꯀꯩꯅꯣ ꯀ꯭ꯂꯥꯁ ꯂꯧꯃꯤꯟꯅꯁꯦ ꯍꯥꯏꯔꯒ ꯅꯪꯅ ꯇꯣꯉꯥꯟꯅ ꯈꯜꯂꯤꯗꯨꯕꯨ
ꯅꯪꯗꯤ ꯀ꯭ꯂꯥꯁꯇꯥꯇ ꯍꯥꯏꯅ ꯑꯇꯣꯞꯄ ꯍꯥꯏꯗꯦꯅ
ꯑꯗꯨ ꯑꯩꯖꯨ ꯀ꯭ꯂꯥꯁꯇꫭ ꯂꯧꯔꯒ ꯇꯞꯅ ꯇꯞꯅ
ꯑꯣ ꯃꯊꯪ ꯃꯊꯪ ꯄꯣ ꯄꯣꯏꯁ ꯆꯠꯁꯦ ꯍꯥꯏꯕ꯭ꯔꯣ
ꯍꯣꯏ ꯅꯣꯏꯗꯣ ꯌꯥꯝꯃꯟꯈ꯭ꯔꯦꯕ ꯈꯔ ꯃꯥꯏꯅꯁ ꯇꯧꯁꯦꯕ
ꯑꯣ ꯐꯩꯏꯅꯦ ꯐꯩꯏꯅꯦ ꯑꯗꯨꯅ
ꯑꯩꯒꯤ ꯀꯥꯟꯅꯕ ꯍꯥꯏꯕ ꯅꯠꯇꯦꯗ ꯅꯣꯏꯒꯤꯗꯣ ꯃꯇꯦꯡ ꯄꯥꯡꯕꯤꯕꯅꯦꯗ ꯌꯥꯝꯃꯟꯕꯩ
ꯑꯣ ꯑꯁ ꯑꯩꯈꯣꯏ ꯏꯃꯨꯡꯗꯤ ꯃꯇꯦꯡ ꯄꯥꯡꯕꯤꯕꯅꯤꯅꯦ ꯅꯪꯒꯤꯖꯦ
ꯍꯣꯏ ꯃꯥꯏꯅꯁ ꯇꯧꯕꯤꯕꯅꯦꯕ ꯍꯣꯏ
ꯌꯥꯏ ꯅꯪ ꯋꯥꯈꯟꯂꯣꯟꯖꯨ
ꯑꯩꯗꯤ ꯂꯩꯁꯥꯕꯤ ꯑꯔꯤꯕꯤ ꯑꯣꯏꯅ ꯂꯩꯖꯤꯔꯅ ꯈꯜꯂꯤꯕ
ꯑꯣ ꯂꯩꯔꯣꯅꯗ
ꯑꯩꯈꯣꯏ ꯗꯗꯥꯏ ꯅꯨꯄꯤꯒ ꯃꯆꯥꯒꯁꯤꯡꯗꯣ ꯅꯨꯄꯥꯈꯩꯗꯣ ꯂꯣꯏꯅ ꯇꯣꯉꯥꯟ ꯇꯣꯉꯥꯟ ꯇꯣꯉꯥꯟ ꯇꯣꯉꯥꯟ ꯆꯥꯍꯜꯂꯒ ꯑꯩ ꯑꯩꯅ ꯂꯩꯍꯧꯖꯤꯔꯅ ꯈꯜꯂꯤꯕ
ꯑꯣ ꯂꯩꯔꯨꯅꯨꯗ ꯑꯩ ꯂꯥꯛꯏꯖꯤꯕꯨ
ꯍꯧꯖꯤꯛꯀꯥꯟ ꯊꯥꯖꯕ ꯌꯥꯕ ꯅꯨꯄꯥ ꯑꯝꯇꯥ ꯐꯪꯗꯦꯗ
ꯑꯦ
ꯅꯪꯗꯤ ꯊꯥꯖꯕ ꯌꯥꯕ꯭ꯔꯣ
ꯑꯩꯗꯤ ꯊꯥꯖꯕ ꯌꯥꯕꯗꯨꯗ ꯌꯥꯎꯔꯤꯅꯤ ꯀꯩꯅꯣ
ꯑꯗꯨꯅ ꯍꯦꯟꯅ ꯊꯥꯖꯈꯤꯗ꯭ꯔꯦꯗ ꯑꯩꯗꯤ
ꯑꯗꯨꯝ ꯇꯧꯕꯅꯤꯗꯩ
ꯃꯆꯤꯟꯗꯗꯤ ꯍꯧꯖꯤꯛꯀꯥꯟ ꯅꯨꯄꯥꯁꯤꯡꯗꯤꯀꯣ
ꯑꯥ
ꯃꯆꯤꯟꯗ ꯈꯣꯍꯤ ꯇꯩꯔꯒ ꯃꯅꯨꯡꯗꯅ
ꯑꯥ ꯃꯅꯨꯡꯗ ꯐꯨꯃꯝ ꯄꯨꯝꯃꯝꯕ꯭ꯔꯕ ꯃꯄꯥꯟꯗ ꯈꯣꯍꯤ ꯇꯩꯔꯥ ꯑꯩꯗꯤ ꯑꯅꯤꯃꯛ ꯈꯣꯍꯤ ꯇꯩꯕꯅꯦ
ꯍꯥꯏꯁ ꯍꯥꯏ ꯑꯗꯨꯗꯤ ꯍꯌꯦꯡ ꯆ꯭ꯔꯁ ꯆꯠꯀꯗ꯭ꯔꯣ
ꯍꯌꯦꯡꯗꯤ ꯈꯔ ꯃꯦꯠꯁ ꯑꯩ ꯑꯩꯒꯤ ꯇꯤꯝ ꯑꯩꯒꯤ ꯑꯩꯒꯤ ꯇꯤꯝꯃꯦꯁ ꯁꯥꯟꯅꯒꯗꯧꯔꯤꯅꯦ ꯍꯌꯦꯡꯁꯦ
ꯑꯌꯨꯛꯀꯤꯗꯣ
ꯍꯣꯏ
ꯀꯅꯥꯏ ꯇꯤꯝꯅꯣ ꯅꯪꯅ
ꯑꯃꯗꯨꯅꯤꯅꯦ ꯑꯉꯧꯕꯒ ꯕ꯭ꯂꯨꯒꯗꯣ
ꯑꯣ ꯍꯣ ꯍꯣ ꯍꯣ ꯍꯣ
ꯅꯪꯗꯤ ꯅꯠ
ꯄꯥꯝ ꯄꯥꯝꯗꯦꯗ
ꯑꯦ ꯅꯪꯅ ꯀꯔꯝꯕ ꯄꯥꯝꯃꯤꯅꯣ ꯑꯉꯥꯡ ꯗꯥꯛꯔꯦꯠꯇꯨꯔꯣ ꯅꯪ ꯄꯥꯝꯃꯤꯁꯤ
ꯑꯃꯐꯧ ꯂꯩꯇꯦꯗ ꯑꯗꯨꯝ ꯑꯉꯝꯕꯗꯣ ꯑꯉꯝꯕꯗꯣ
ꯑꯣ ꯅꯪꯒꯤꯁꯤꯗꯤ ꯄꯨꯔꯥ ꯀꯩꯅꯣꯅꯤꯅꯦ
ꯑꯁꯤ ꯄꯥꯝꯃꯦ ꯑꯗꯨ ꯄꯥꯝꯗꯦ ꯍꯥꯏꯕꯗꯨ ꯂꯩꯇꯦ ꯑꯩꯗꯤ
ꯑꯗꯨꯗꯤ ꯅꯪꯒꯤꯗꯤ ꯁꯣꯏꯗꯅ ꯉꯝꯃꯅꯤꯅꯦ ꯋꯥꯔꯜ ꯀꯞꯁꯦ
ꯎꯝ ꯍꯣꯏ ꯑꯩꯗꯤ ꯁꯣꯏꯗꯅ ꯉꯝꯅꯤ
ꯅꯪꯒꯤ ꯇꯤꯝꯅ ꯁꯣꯏꯗ ꯉꯝꯃꯅꯤꯕ
ꯑꯩꯗꯤ ꯉꯝꯗꯕ ꯃꯤꯗꯣ ꯍꯦꯟꯅ ꯅꯨꯡꯁꯤꯌꯦ
ꯑꯣ
ꯀꯞꯄꯒ ꯆꯠꯈꯤꯕꯗꯨ ꯅꯨꯡꯁꯤꯗ꯭ꯔꯣ
ꯍꯥꯏꯕꯗꯤ ꯃꯦꯠꯁꯅꯦꯗꯅ ꯃꯦꯠꯁ ꯁꯥꯟꯅꯔꯕꯗꯤꯅ ꯑꯃ ꯄꯣꯒꯗꯕ ꯍꯥꯏꯕꯁꯤꯗꯤ ꯂꯩꯔꯕꯅꯦ
ꯍꯣꯏ ꯉꯝꯗꯧ ꯃꯥꯜꯂꯒ ꯑꯃꯨꯛ ꯉꯝꯗꯕ ꯑꯈꯣꯏꯗꯨ ꯑꯗꯨ ꯍꯦꯟꯅ ꯅꯨꯡꯁꯤ ꯍꯥꯏꯕ
ꯎꯝ ꯑꯗꯨ ꯑꯣꯏꯔꯗꯤ ꯑꯩꯁꯨ ꯑꯗꯨꯗ ꯅꯣꯏ ꯌꯨꯝꯗ ꯂꯥꯛꯄ ꯀꯥꯟꯗ ꯀꯥꯞꯒꯗꯤ ꯑꯩꯕꯨ ꯅꯨꯡꯁꯤꯔꯥ ꯂꯥꯛꯑꯅꯤꯅꯦ
ꯀꯞꯄꯖꯤ ꯀꯅꯥꯅ ꯈꯪ
ꯍꯥ
ꯀꯞꯄꯑ ꯂꯥꯛꯑꯗꯤ ꯀꯅꯥꯅ ꯈꯪꯅꯤ ꯍꯥꯏꯕꯁꯨ
ꯅꯪꯅ ꯀꯞꯄꯁꯤꯡꯗꯣ ꯅꯨꯡꯁꯤ ꯍꯥꯏ ꯅꯠꯇ꯭ꯔꯣ
ꯍꯣꯏ
ꯏꯕꯥꯅꯤꯁꯦ ꯅꯍꯥꯟꯈꯩ ꯑꯃꯇ ꯆꯤꯡꯅꯗꯦ ꯀꯃꯥꯏ ꯇꯧꯕ ꯖꯥꯠꯅꯣ
ꯈꯪꯗꯦ
ꯋꯥꯔꯤ ꯌꯥꯝ ꯅꯨꯡꯉꯥꯏꯕ ꯁꯥꯒꯗꯧꯁꯤꯕꯨ
ꯑꯩꯗꯤ ꯀꯌꯥ ꯑꯦꯛꯇꯤꯚ ꯑꯣꯏꯗꯕꯩꯅꯦ
ꯂꯣꯏꯁꯤꯜꯂ ꯂꯣꯏꯁꯤꯜꯂꯝꯗꯥꯏꯁꯤꯗ ꯊꯦꯡꯅꯔꯒ
ꯑꯩꯗꯤ ꯀꯌꯥ ꯑꯦꯛꯇꯤꯚ ꯑꯣꯏꯗꯦ ꯉꯁꯤ ꯈꯛꯇꯅꯦ
ꯑꯦ ꯏꯁ ꯍꯥꯏꯖꯤꯂꯤꯁꯤ ꯍꯥꯏꯖꯤꯜꯂꯤꯁꯤꯗꯤ ꯑꯁꯦꯡꯕꯩꯔꯣ
ꯎꯝ ꯑꯩ ꯃꯦꯁꯦꯁ ꯀꯌꯥ ꯀꯌꯥ ꯊꯥꯗꯕꯅꯤ ꯑꯩꯗꯤ ꯏꯃꯥꯟꯅꯕꯤ ꯈꯩꯒ ꯑꯩꯅ ꯈꯪꯅꯕ
ꯑꯥ
ꯑꯥ ꯑꯗꯨꯒꯨꯝꯕ ꯈꯛꯇꯪꯅꯦ ꯑꯩꯅ ꯇꯧꯏꯔꯤꯁꯦ
ꯑꯣ ꯒ꯭ꯔꯨꯞꯇ ꯈꯔ ꯐꯥꯎꯕꯁꯤꯡꯗꯨꯔꯣ
ꯑꯦꯔꯣꯄꯤꯁꯦ ꯑꯩ ꯐꯥꯎꯅꯗꯦ ꯍꯥꯏꯕ
ꯅꯠꯇꯦ ꯅꯪꯒꯤ ꯅꯃꯥꯟꯅꯕꯤꯁꯤꯡꯗꯣ ꯒ꯭ꯔꯨꯞꯇ ꯈꯔ ꯐꯥꯎ ꯐꯥꯎꯕ꯭ꯔꯣꯕ
ꯍꯣꯏ ꯍꯣꯏ ꯍꯣꯏ
ꯑꯣ ꯃꯣꯏ ꯅꯣꯏꯗꯨꯗ ꯆꯞ ꯃꯥꯟꯅꯕ ꯑꯣꯏꯔ ꯑꯣꯏꯔꯝꯃꯦ
ꯑꯁ ꯑꯣꯏꯗꯦꯗ
ꯑꯗꯣꯏ ꯒ꯭ꯔꯨꯞꯇꯨ ꯃꯥꯟꯅꯕ꯭ꯔꯥ ꯍꯥꯏꯕꯅꯦꯗ
ꯑꯣ ꯃꯥꯅꯩꯌꯦ
ꯑꯥ ꯑꯣꯏꯔꯝꯒꯅꯤꯕ ꯉꯁꯥꯏ ꯅꯣꯏ ꯑꯥ ꯅꯣꯏ ꯋꯥꯔꯤ ꯁꯥꯟꯅꯕꯗꯨꯗ ꯍꯥꯏꯐꯦꯠ ꯌꯦꯡꯉꯨꯔꯦꯕ ꯑꯗꯨꯗ ꯑꯩꯁꯨ
ꯎꯝ
ꯑꯩꯁꯨ ꯃꯦꯁꯦꯖ ꯍꯥꯟꯅ ꯊꯥꯗꯦꯗ ꯑꯗꯨꯝ ꯃꯣꯏꯅ ꯁꯥꯟꯅꯁꯦ ꯍꯥꯏꯕ ꯃꯇꯝꯗꯨꯗ ꯑꯗꯨ ꯑꯣꯏꯅ ꯊꯥꯈꯤ ꯊꯥꯕꯅꯦꯕ ꯃꯦꯁꯦꯁꯇꯣ
ꯑꯩꯗꯤ ꯏꯀꯥꯏꯌꯦꯕ ꯈꯪꯕ ꯃꯤꯗ ꯄꯥꯛ ꯄꯥꯛ ꯑꯩꯅ ꯍꯥꯟꯅ ꯊꯥꯖꯤꯟꯕꯗꯣ ꯑꯗꯨ ꯏꯀꯥꯏ ꯍꯥꯏꯕ
ꯊꯥꯖꯤꯟꯕꯗꯣ ꯑꯗꯣ ꯃꯤ ꯑꯃꯇ ꯍꯥꯏꯔꯛꯇꯕꯤꯗꯨꯗꯗꯤ ꯊꯥꯗꯦꯗꯅ ꯑꯗꯨꯝ ꯁꯥꯟꯅꯁꯦ ꯇꯧꯕ ꯀꯥꯟꯗ ꯃꯤꯗꯨꯅ ꯑꯣꯏꯅ ꯑꯗꯣ ꯁꯥꯟꯅꯕ ꯌꯥꯔꯗꯤ ꯍꯥꯏꯅ ꯍꯥꯟꯅ ꯍꯪꯉꯤꯗꯣ ꯍꯥ ꯐꯠꯇꯕꯤ ꯑꯃꯠꯇ ꯋꯥ ꯉꯥꯡꯗꯕꯤ ꯃꯤꯗꯨꯗꯤ ꯊꯥꯗꯦꯍꯦ ꯀꯥꯏꯗꯒꯤ
ꯇꯥꯏꯌꯦꯀꯣ ꯇꯜꯂꯦꯀꯣ ꯑꯩꯁꯨ ꯃꯣꯏꯅ ꯍꯥꯟꯅ ꯑꯣ ꯅꯠꯇꯦ ꯀꯩꯁꯦ ꯑꯗꯨꯃꯥꯏꯅ ꯍꯥꯏꯔꯛꯑꯗꯤ ꯑꯩꯁꯨ
ꯍꯣꯏ ꯍꯣꯏ ꯎꯝ ꯎꯝ ꯒ꯭ꯔꯨꯞꯇ ꯑꯣꯏꯅ ꯍꯥꯏꯔꯛꯑꯗꯤ ꯑꯗꯨ ꯑꯣꯏꯔꯗꯤ ꯀꯩꯁꯨ ꯀꯥꯏꯗꯦꯗ ꯑꯗꯨ ꯅꯠꯇꯕꯤꯗ ꯑꯩꯁ ꯃꯤ ꯋꯥꯔꯤꯁꯨ ꯑꯝꯇ ꯃꯦꯁꯦꯖꯁꯨ ꯊꯥꯔꯛꯇꯕ ꯃꯤꯗꯨꯗ ꯀꯣꯜ ꯇꯧꯔꯒ
ꯑꯩꯗꯤ ꯈꯪꯅꯗꯕ ꯃꯤꯗꯨ ꯄꯥꯛꯅ ꯇꯧꯗꯦꯕ ꯑꯗꯨꯒꯤ ꯈꯪꯗꯦ ꯑꯈꯣꯏꯔꯣꯝꯗꯒꯤ ꯑꯩꯈꯣꯏ ꯏꯃꯥꯟꯅꯕꯤ ꯑꯩꯒ ꯇꯤꯟꯅꯕ ꯈꯣꯏ ꯏꯃꯥꯟꯅꯕ ꯃꯈꯩꯁꯨ ꯈꯔ ꯈꯔ ꯌꯥꯎꯏꯕ ꯑꯩꯅ ꯈꯪꯕ ꯑꯗꯨꯗꯣ ꯈꯛꯇꯅꯦ ꯑꯩꯅ ꯇꯧꯕ ꯃꯣꯏ ꯁꯪꯗ꯭ꯔꯗꯤ ꯑꯩꯗꯤ ꯇꯧꯗꯦ ꯇꯨꯃꯤꯟ ꯂꯩꯕꯅꯦ ꯑꯩꯗꯤ
ꯑꯗꯣ ꯑꯗꯨ ꯑꯣꯏꯅ ꯋꯥꯔꯤ ꯁꯥꯟꯅꯕꯕꯨ ꯂꯩꯒꯗꯔꯣ
ꯇꯦꯗ ꯀꯩ ꯇꯧꯔꯤ ꯀꯩ ꯇꯧꯔꯤꯒꯦ ꯁꯨꯃꯥꯏ
ꯏꯁ ꯅꯣꯛꯅꯤꯡꯕ ꯐꯥꯎꯔꯝꯃꯣꯏ ꯍꯥꯏꯕꯗꯤ ꯑꯩꯈꯣꯏ ꯃꯁꯦꯟꯁꯤꯗꯤ ꯈꯪꯅꯔꯤ ꯀꯩꯅꯣꯁꯤꯗꯤ ꯅꯨꯡꯉꯥꯏꯗꯅꯀꯣ ꯑꯅꯧ ꯑꯅꯧꯕ ꯋꯥꯔꯤ ꯁꯥꯟꯅꯔꯒ
ꯑꯗꯣ ꯑꯩꯈꯣꯏꯅ ꯅꯨꯄꯤꯅꯤꯅ ꯅꯨꯄꯥꯗ ꯍꯧꯕꯗꯣ ꯏꯀꯥꯏꯌꯦꯕ
ꯑꯣ
ꯑꯗꯨꯏꯅꯦ
ꯆꯨꯝꯃꯦ ꯆꯨꯝꯃꯦ ꯆꯨꯝꯃꯦ
ꯌꯥꯝ ꯈꯪꯕꯩ ꯇꯥꯏꯞꯇ ꯑꯥ ꯅꯨꯄꯤꯅ ꯍꯟ ꯅꯨꯄꯤ ꯑꯣꯏꯔꯨꯕꯅꯤꯅ
ꯍꯣꯢ ꯅꯨꯄꯤ ꯑꯣꯏꯕꯅꯤꯅ ꯈꯔ ꯂꯦꯝꯖꯅꯤꯡꯕꯗꯣ
ꯍꯣꯏ ꯑꯗꯨꯅꯦ ꯏꯀꯥꯏꯁꯨ ꯏꯀꯥꯏꯌꯦꯗ ꯑꯗꯨꯒꯤꯅꯤ
ꯀꯥꯏꯗꯦꯗ ꯀꯥꯏꯗꯦꯅ ꯑꯩꯈꯣꯏꯅ ꯈꯨꯠ ꯑꯩꯈꯣꯏꯅ ꯍꯥꯏꯔꯛꯀꯦꯗ
ꯅꯨꯄꯥꯅ ꯍꯥꯟꯅ ꯍꯧꯔꯛꯑꯗꯤ ꯑꯩꯈꯣꯏꯁꯨ ꯀꯨꯝꯕ ꯌꯥꯕ ꯑꯃꯨꯛ ꯍꯥꯏꯕ ꯌꯥꯕ ꯅꯠꯇꯕꯅꯤꯅ ꯏꯀꯥꯏꯌꯦꯕ ꯑꯩꯁꯨ
ꯑꯩꯅ ꯍꯧꯔꯛꯄꯒꯤ ꯅꯠꯇ꯭ꯔꯣ ꯍꯧꯖꯤꯛ ꯋꯥꯔꯤ ꯁꯥꯟꯅꯔꯤꯁꯦ ꯑꯗꯨ ꯐꯔꯦꯅꯦ ꯀꯩꯅꯣ
ꯍꯣꯏ ꯍꯣꯏ ꯌꯥꯝ ꯄꯣꯡꯕꯒꯤꯗꯤ ꯅꯠꯇꯦꯀꯣ